ꯍꯜꯂꯣ ꯍꯣ ꯏꯆꯦ? ꯅꯨꯡꯉꯥꯏꯔꯤꯕꯣ?
ꯆꯦ ꯀꯔꯝ ꯀꯔꯝ ꯇꯧꯔꯤ
ꯅꯨꯡꯉꯥꯏ ꯏꯆꯦ ꯇꯨꯝꯃꯕꯣ?
ꯑꯕ ꯇꯨꯝꯃꯒꯦꯗꯅ ꯆꯪꯉꯦ꯫ ꯅꯪ ꯄꯤ ꯑꯩꯆ ꯗꯤ ꯇꯧꯔꯦꯅ ꯇꯥꯏꯌꯦ꯫ ꯗꯦꯝꯗ
ꯑꯥ ꯇꯧꯔꯤ ꯏꯆꯦ
ꯐꯔꯦ ꯐꯔꯦ ꯗꯥꯎ ꯌꯥꯏꯌꯦ ꯅꯣꯏ ꯍꯟꯗꯛ ꯀꯩꯅꯣꯁꯨ ꯍꯦꯂꯣ ꯀꯩꯅꯣꯁꯨ ꯄꯩꯁꯥꯁꯨ ꯏꯁꯇꯥꯏꯄꯦꯠ ꯑꯣꯏꯅ ꯄꯤꯒꯅꯤ ꯀꯥꯟꯅꯁꯨ ꯇꯥꯏꯌꯦ꯫
ꯎꯝ ꯍꯧꯖꯤꯛ ꯐꯥꯎꯒꯤꯗꯤ ꯄꯤꯗꯤ ꯄꯤꯗ꯭ꯔꯤꯕꯀꯣ ꯏꯆꯦ ꯑꯗꯣ
ꯑꯥ
ꯄꯤꯔꯅꯦ ꯄꯤꯕꯤꯌꯣꯅ ꯀꯩꯀꯥꯗꯤ ꯍꯥꯏꯅꯕꯅꯦꯕ ꯂꯣꯏꯁꯤꯜꯂꯛꯑꯦ ꯀꯥꯏꯅꯒ ꯍꯥꯏ ꯄ꯭ꯔꯣꯁꯦꯁꯇꯣ ꯉꯂꯤ ꯑꯗꯨꯃꯥꯏꯅꯗꯤ ꯍꯥꯏꯅꯩꯌꯦ
ꯑ ꯐꯩ ꯐꯩ ꯎ ꯆꯠꯊꯣꯛ ꯆꯠꯁꯤꯟ ꯎꯝ
ꯎꯝ ꯏꯆꯦ ꯀꯩꯅꯣꯝꯇ ꯍꯪꯒꯦꯅ ꯑꯩꯅ ꯀꯣꯜ ꯇꯧꯔꯛꯏꯅꯦ ꯏꯆꯦ ꯇꯨꯝꯕ ꯀꯥꯏꯔꯗ꯭ꯔꯥ ꯈꯪꯗꯦ꯫
ꯀꯩꯁ ꯀꯥꯏꯗꯦ ꯀꯥꯏꯗꯦ ꯉꯜꯂꯤꯌꯦ ꯑꯩꯁꯨ꯫ ꯎꯝ ꯍ ꯆꯪꯕꯩ ꯋꯥꯔ
ꯏꯆꯦ ꯑꯩꯒꯤ ꯄꯤ ꯑꯩꯩꯆ ꯗꯤ ꯍꯟꯗꯛ ꯇꯧꯕꯒꯤ ꯑꯩꯅ ꯇꯧꯒꯦ ꯈꯜꯂꯤꯕ ꯇꯣꯄꯤꯛꯁꯦ
ꯑꯥ
ꯀꯩꯅꯣ ꯇꯧꯕ ꯊꯥꯡꯒꯗ ꯂꯩꯕ ꯃꯣꯏꯒꯤ ꯃꯤꯁꯤꯡꯒꯤ ꯃꯥꯒꯤ ꯁꯤꯟꯐꯝꯒꯤ ꯃꯔꯝꯗ ꯇꯧꯒꯦꯅ ꯇꯧꯕ
ꯑꯥ ꯑꯥ ꯑꯥ
ꯑꯗꯨꯝ ꯏꯆꯦ ꯍꯣꯏꯅ ꯅꯛꯅꯕꯅꯤꯅ ꯏꯆꯦ ꯍꯣꯏꯒꯤ ꯑꯗꯨ ꯑꯩꯈꯣꯏꯒꯤ ꯁꯕꯖꯦꯛꯁꯤꯒꯤ ꯑꯣꯏꯅ ꯏꯆꯦ ꯐꯤꯜ ꯆꯠꯇꯕ ꯌꯥꯗꯦꯕ
ꯑꯥ
ꯍꯥꯏꯗꯤ ꯐꯤꯜꯗ ꯂꯩꯔꯀꯥꯟꯗ ꯗꯇꯥꯁꯦ ꯏꯁꯥꯅ ꯗꯥꯏꯔꯦꯛ ꯆꯠꯂꯒ ꯈꯣꯝꯃꯣꯏꯅꯦꯕ
ꯎꯝ ꯎꯝ
ꯑꯗꯨ ꯏꯆꯦꯍꯣꯏꯒꯤ ꯂꯩꯀꯥꯏꯗꯀ ꯑꯩꯅ ꯑꯗꯨꯃꯥꯏꯅ ꯈꯣꯝꯕ ꯇꯇꯥ ꯈꯣꯝꯕ ꯂꯥꯛꯆꯒꯦ ꯈꯣꯠꯀꯦ ꯍꯥꯏꯕꯗ ꯏꯆꯦꯍꯣꯏ ꯂꯩꯔꯤꯕ ꯈꯨꯟꯒꯤ ꯃꯤꯉꯩꯅ ꯑꯗꯨꯝ ꯍꯔꯥꯎ ꯍꯔꯥꯎ ꯌꯥꯔꯛꯀꯅꯤꯅꯦ ꯑꯩꯁꯦ
ꯌꯥꯅꯤ ꯌꯥꯅꯤ ꯀꯩꯁꯨꯝꯇ ꯀꯥꯏꯕ ꯂꯩꯔꯣꯏ ꯍꯧꯖꯤꯛ ꯍꯥꯏꯗꯤ ꯀꯦꯝ ꯇ ꯏꯔꯥꯡ ꯐꯠꯇꯕ ꯆꯪꯕꯗ ꯃꯤ ꯐꯠꯇꯕ ꯀꯩꯗꯧꯕꯀꯣ ꯑꯗꯨꯒꯨꯝꯕ ꯑꯝꯇ ꯊꯦꯡꯅꯔꯣꯏ ꯑꯗꯨꯝ ꯍꯔꯥꯎ ꯍꯔꯥꯎ ꯁꯤꯃꯥꯏꯅ ꯂꯥꯛ ꯈꯣꯠꯄꯅꯤ ꯈꯣꯠꯄ ꯍꯥꯏꯕ ꯃꯇꯝꯗꯅꯦ ꯃꯣꯏꯅꯁꯨ ꯑꯗꯨꯝ ꯐꯖꯅ ꯃꯇꯦꯡ ꯇꯧꯔꯛꯀꯅꯤ
ꯍꯣꯏ ꯑꯗꯨꯅꯤ ꯍꯥꯏꯗꯤ ꯑꯩꯅ ꯇꯣꯡꯅꯤꯡꯉꯤꯁꯦ ꯎꯝ ꯃ ꯃꯃꯥꯡꯗ ꯑꯩꯈꯣꯏꯁꯦ ꯐꯤꯜ ꯑꯃꯨꯛ ꯆꯠꯈꯤꯕ ꯀꯥꯟꯗ ꯑꯟꯗ꯭ꯔꯣꯗ ꯆꯠꯈꯤꯕ ꯑꯃꯁꯨ ꯌꯥꯎꯋꯦꯕ ꯏꯩꯆꯦ ꯑꯗ
ꯑꯥ ꯑꯥ
ꯑꯗ ꯑꯟꯗ꯭ꯔꯣꯒꯤ ꯃꯐꯝ ꯑꯃꯒꯤ ꯑꯌꯥꯝꯕꯅ ꯁꯤꯟꯐꯝꯁꯦ ꯅꯨꯄꯤꯉꯩꯒꯤ ꯌꯨ ꯁꯨꯡꯕꯅ ꯑꯣꯏꯌꯦꯕ
ꯑꯥ ꯑꯥ
ꯍꯥꯏꯗꯤ ꯑꯗꯨꯃꯥꯏ ꯑꯣꯏꯕꯅꯤꯅ ꯂꯝ ꯂꯝ ꯈꯨꯗꯤꯡꯒꯤ ꯃꯥꯏ ꯃꯥꯒꯤ ꯁꯤꯟꯐꯝꯁꯦ ꯃꯥꯟꯅꯗꯕꯗꯣ ꯎꯕꯗ
ꯎꯝ ꯎꯝ ꯃꯅꯔꯣꯏ ꯃꯅꯔ
ꯍꯣꯏ ꯑꯗꯨꯅ ꯑꯩꯅ ꯊꯥꯡ ꯈꯒꯤꯁꯨ ꯍꯥꯏꯗꯤ ꯃꯣꯏꯒꯤꯗ ꯑꯌꯥꯝꯕꯅ ꯉꯥ ꯐꯥꯕ ꯇꯥꯏꯞꯇꯣ ꯈꯟꯕꯗꯣ ꯑꯩꯈꯣꯏꯅ
ꯑꯥ ꯑꯥ
ꯑꯗꯨꯗꯣ ꯍꯥꯏꯗꯤ ꯆꯨꯝꯃꯤꯔꯥ ꯆꯨꯝꯗ꯭ꯣꯏꯔꯥ ꯑꯩꯅ ꯑꯗꯨꯗ ꯑꯣꯏꯅ ꯊꯤꯒꯠꯅꯤꯡꯕ
ꯎꯝ ꯑ ꯌꯥꯝ ꯅꯨꯡꯉꯥꯏꯕ ꯇꯣꯄꯤꯛ ꯑꯃꯗꯤ ꯑꯣꯏꯗꯣꯔꯤ ꯅꯪꯒꯤꯁꯦ
ꯑ
ꯉꯥ ꯉꯥ ꯐꯥꯕꯁꯦ ꯎꯝ ꯉ ꯉꯥ ꯐꯥꯕ ꯁꯤꯟꯐꯝꯅꯗꯤ ꯍꯣꯏ ꯃꯄꯨꯡ ꯑꯣꯏꯗꯣꯏꯅꯦꯕꯀꯣ ꯎꯝ
ꯎꯝ ꯑꯗꯨꯗ ꯑꯇꯣꯞ ꯑꯇꯣꯞꯄꯁꯨ ꯄꯥꯏꯅꯔꯝꯗꯣꯏꯅꯦꯕ ꯑꯩꯁꯦ
ꯎꯝ ꯎ ꯇꯣꯞꯄ ꯇꯣꯞꯄꯁꯦ ꯐꯤꯤꯁ ꯁꯥꯥꯕ ꯏꯟ ꯁꯥꯕꯒꯨꯝꯕ ꯀꯣ ꯑꯌꯥꯝꯕꯅ ꯊꯝꯖꯦ ꯁꯨꯃꯥꯏꯅ ꯑꯣꯏ
ꯑꯣ ꯑꯗꯨꯅꯤ ꯑꯩꯅ ꯍꯥꯏꯗꯤ ꯏꯆꯦ ꯂꯩꯕꯅꯤꯅ ꯏꯆꯦꯅ ꯀꯩꯀꯥ ꯈꯔ ꯎꯅ ꯇꯧꯒꯗ꯭ꯔꯅ ꯑꯗꯣ ꯍꯥꯏꯗꯤ ꯏꯆꯦ ꯉꯥꯁꯦ ꯑꯗꯨꯝ ꯐꯥꯅꯩꯁꯦ ꯉꯥꯁꯦ ꯆꯍꯤ ꯑꯃꯁꯤꯗ ꯑꯗꯨꯝ ꯐꯥ ꯐꯪꯕ꯭ꯔꯥ ꯅꯠꯇ꯭ꯔꯒꯅ ꯐꯪꯗꯕ ꯃꯠ ꯃꯇꯝꯁꯨ ꯌꯥꯎꯕ꯭ꯔꯥ ꯐꯥꯝ ꯇꯧꯅꯔꯒ ꯐꯥꯅꯩꯔꯥ ꯅꯠꯇ꯭ꯔꯒ ꯂꯣꯛꯇꯥꯛꯗ ꯆꯠꯂꯒ ꯄꯥꯏꯔ ꯀꯥꯏꯅ ꯁꯨꯝ ꯈꯔ ꯀꯨꯞꯊꯅ ꯌꯦꯡꯅꯤꯡ ꯕꯥ
ꯍꯣꯏ꯫ ꯀꯩꯅꯣ ꯇꯧꯋꯦ ꯑ ꯐꯥꯝ ꯀꯨꯝꯕꯁꯤꯅ ꯊꯥꯡꯒ ꯍꯦꯛ ꯊꯥꯡꯒ ꯃꯅꯨꯡꯁꯦ ꯑꯁꯤꯗꯅ ꯐꯥꯝꯁꯤꯗꯤ ꯀꯌꯥ ꯎꯔꯔꯣꯏꯕꯀꯣ꯫ ꯑꯌꯥꯝꯕꯅ ꯂꯣꯛꯇꯥꯛ ꯇ ꯑꯣꯏꯅ ꯑꯗꯨꯨꯃꯥꯏꯅ ꯇꯧꯔꯅꯤ ꯐꯥꯝ ꯇꯧꯕꯁꯦ ꯆꯤꯡꯃꯩ ꯀꯩꯕꯨꯜ ꯂꯝ ꯖꯥꯎ ꯑꯗꯒꯤ ꯒꯤ ꯃꯣꯏꯔꯥꯡ ꯈꯨꯅꯧ ꯃꯥꯏꯅ ꯂꯩꯔꯤꯌꯦꯕꯀꯣ ꯁꯣ ꯃ ꯃꯐꯝ ꯂꯣꯝꯗꯅ ꯀꯩꯔꯦꯝ ꯐꯥꯝꯕꯤ ꯃꯣꯏꯔꯥꯡ ꯈꯨꯅꯧ ꯀꯩꯅꯣ ꯆꯤꯡꯃꯩ ꯆꯥꯟꯗꯄꯨꯔ ꯁꯣꯝꯗꯅ ꯐꯥꯔꯝꯁꯦ ꯈꯔ ꯂꯩꯌꯦ꯫ ꯗꯨꯉꯥ ꯈꫭꯏ ꯑꯥꯡꯒ ꯁꯣꯝꯁꯤꯗꯅ ꯑꯌꯥꯝꯕꯅ ꯂꯣꯛꯇꯥꯛꯁꯤꯗꯒꯤ ꯎꯝ ꯀꯩꯅꯣ ꯇꯧꯋꯦꯕ ꯉꯥꯁꯦ ꯐꯥꯕ꯫ ꯑꯃꯥꯏꯅ ꯁꯨꯕ ꯆꯠꯄꯁꯦ ꯇꯧꯋꯦ ꯑꯗꯣ ꯉꯥ ꯐꯥꯕꯒꯤ ꯃꯇꯝꯁꯦ ꯆꯍꯤ ꯆꯨꯞꯄ ꯑꯗꯨꯝ ꯐꯥꯕꯗꯤ ꯑꯣꯏꯗꯦꯕꯀꯣ꯫ ꯃꯥꯥꯏ ꯃꯥꯒꯤ ꯁꯤꯖꯟ ꯅꯥꯏꯌꯦ꯫ ꯑ ꯍꯥꯏꯗꯤ ꯎꯝ ꯉꯥꯁꯤꯖꯨ ꯃꯈꯟꯁꯦ ꯃꯥꯏ ꯃꯥꯏ ꯐꯥꯕ ꯃꯇꯝꯁꯦ ꯑꯝꯇ ꯃꯥꯟꯅꯗꯦꯕ ꯈꯖꯤꯡ ꯐꯥꯕꯒꯤ ꯃꯇꯝ ꯑꯗꯒꯤꯗꯤ ꯑ ꯀꯩ ꯍꯥꯏꯅꯤ ꯉꯥ ꯑꯆꯧꯕ ꯑꯥ ꯀꯃꯟ ꯑꯗꯒꯤ ꯑꯗꯨꯒꯨꯒꯨꯝꯕ ꯂꯩꯗꯅ ꯉꯄꯥ ꯉꯄꯥꯏ ꯄꯥꯏꯗꯣ ꯑꯩꯈꯣꯏꯅꯗꯤ ꯉꯝꯄꯥꯛ ꯀꯥꯏꯅ ꯑꯗꯨꯝ ꯍꯥꯏꯌꯦꯕꯀꯣ ꯑꯗꯨꯒꯨꯝꯕ ꯑꯗꯨꯃꯥꯏꯅ ꯃꯥꯏ ꯃꯥꯥꯏꯒꯤ ꯃꯇꯝ ꯈꯔ ꯈꯥꯏꯗꯣꯛꯑꯦ ꯑꯗꯨꯗꯨꯒ ꯅꯣꯡ ꯅꯨꯡꯁꯤꯠ ꯇꯧꯕꯒꯨꯝꯕ ꯁꯤ ꯃꯇꯝꯁꯤꯗꯗꯤ ꯉꯥꯁꯦ ꯈꯔ ꯊꯣꯛꯄ ꯋꯥꯠꯄꯗꯣ ꯑꯗꯨꯃꯥꯏꯅ ꯇꯧꯋꯦ ꯑꯗꯨꯗꯨꯒ ꯅꯣꯡ ꯇꯥꯃꯟꯗ꯭ꯔꯁꯨ ꯎ ꯉꯥꯁꯦ ꯐꯥꯗꯦ ꯑꯗꯒꯤ ꯅꯨꯡꯁꯥ ꯌꯥꯎꯗ꯭ꯔꯒꯁꯨ ꯐꯥꯗꯦ ꯃꯣꯏꯒꯤ ꯉꯥꯒꯤꯁꯨꯀꯣ ꯑ ꯃꯣꯏꯒꯤ ꯑꯏꯪ ꯑꯁ ꯁꯥꯒꯤ ꯃꯣꯏꯅ ꯂꯩ ꯉꯝꯕꯒꯤ ꯛ ꯆꯥꯡ ꯑꯗꯨꯃꯥꯏꯅ ꯍꯪꯗꯦ ꯊꯥꯏꯅꯒꯤ ꯑꯍꯟꯁꯤꯡꯗꯤ ꯁꯨꯝ ꯑꯗꯨꯗ ꯁꯤꯟ ꯃꯐꯝ ꯑꯣꯏꯔꯒ ꯂꯥꯛꯑꯕꯅꯤꯅ ꯃꯣꯏꯗꯤ ꯌꯥꯝ ꯈꯪꯕꯗꯣ ꯃꯇꯝꯁꯦ ꯑꯗꯨꯃꯥꯏꯅ ꯃꯇꯝ ꯃꯇꯝꯒꯤ ꯑꯣꯏꯕ ꯂꯥꯡ ꯊꯥꯕꯗ ꯆꯥꯅꯕ ꯃꯇꯝ ꯂꯨ ꯊꯨꯝꯕꯗ ꯆꯥꯅꯕ ꯃꯇꯝ ꯂꯣꯡ ꯇ꯭ꯔꯥꯏ ꯀꯣꯟꯕꯗ ꯆꯥꯅꯕ ꯃꯇꯝ ꯃꯥꯥꯏ ꯃꯥꯒꯤ ꯃꯇꯝ ꯂꯣꯏꯅ ꯂꯩꯌꯦꯕꯀꯣ ꯑꯗꯨꯒ ꯁꯤꯒꯤ ꯃꯇꯝꯁꯤꯗ ꯀꯥꯟꯅꯕ ꯈꯨꯠꯂꯥꯏ ꯁꯤꯖꯤꯟꯅꯔꯒ ꯉꯥꯁꯦ ꯑꯌꯥꯝꯕꯅ ꯑꯗꯨꯃꯥꯏꯅ ꯐꯥꯏꯌꯦ ꯑꯗꯨꯒ ꯊꯥꯏꯅ ꯑꯩꯈꯣꯏꯅ ꯄꯤꯛꯏꯉꯩ ꯃꯇꯝꯗ ꯑꯣꯏꯔꯝꯕ ꯐꯥꯔꯝꯕ ꯉꯥ ꯃꯈꯜꯁꯤꯡꯗꯣ ꯑꯗꯨꯗꯤ ꯈꯔ ꯋꯥꯠꯂꯛꯑꯦ ꯑꯗꯨꯒ ꯑꯩꯈꯣꯏ ꯄꯣꯛꯇ꯭ꯔꯤꯉꯩ ꯃꯇꯝꯗꯅ ꯑꯃꯨꯛꯀ ꯍꯦꯟꯅ ꯉꯥꯁꯦ ꯌꯥꯝꯅ ꯂꯩꯔꯝꯕꯗꯣ ꯃꯤꯊꯣꯛ ꯌꯥꯝꯗ꯭ꯔꯤꯉꯩꯒꯤ ꯃꯇꯝꯗꯅ ꯍꯦꯟꯅ ꯃꯄꯨꯡ ꯐꯥꯅ ꯐꯥꯕꯗꯣ ꯑ ꯃꯥꯏ ꯇꯧꯔꯝꯃꯦ ꯍꯥꯏꯌꯦ ꯑꯗꯨꯗꯨꯒ ꯏꯁꯤꯡꯁꯦ ꯑꯃꯨꯛ ꯀꯪꯕ ꯑꯃꯨꯛ ꯆꯥꯎꯕ ꯀꯥꯂꯦꯟꯒꯤ ꯃꯇꯝꯗꯅ ꯀꯪꯕ ꯁꯥꯕꯟꯗꯨꯝꯅ ꯆꯠꯄ ꯌꯥꯕ ꯃꯐꯝ ꯌꯦꯡꯕꯤ ꯀꯥꯏꯅ ꯑꯗꯨꯃꯥꯏꯅ ꯂꯩꯔꯝ ꯃꯦ ꯍꯥꯏꯌꯦ ꯑꯗꯨꯒ ꯍꯧꯖꯤꯛꯇꯤ ꯑꯗꯨꯝ ꯏꯊꯥꯏ ꯄꯕꯦꯔꯦꯖꯁꯦ ꯂꯥꯛꯈꯤꯕꯗꯒꯤ ꯂꯧꯐꯝ ꯀꯌꯥ ꯑꯃꯁꯨ ꯃꯥꯡꯈ꯭ꯔꯦ ꯐꯔꯦ ꯑꯗꯒꯤꯗꯤ ꯐꯪꯉꯝꯕ ꯉꯥ ꯃꯈꯜ ꯀꯌꯥ ꯑꯃꯁꯨ ꯃꯥꯡꯈꯤꯕꯗꯣ ꯑꯗꯨꯃꯥꯏꯅ ꯑꯣꯏꯌꯦ ꯑ ꯁꯤꯁꯤꯒꯤ ꯃꯥꯡꯖꯕ ꯇꯣꯡꯖꯕꯁꯨ ꯃꯌꯥꯝ ꯂꯩ ꯍꯥꯏꯕꯗꯤ ꯁꯤ ꯂꯥꯛꯄꯗꯒꯤ ꯑꯩꯈꯣꯏꯗꯣ ꯀꯩꯅꯣ ꯇꯧꯔꯦꯗꯅꯀꯣ ꯍꯥꯏꯗꯤ ꯃꯩ ꯁꯨꯡꯕꯒꯤ ꯆꯥꯡ ꯑꯗꯒꯤ ꯍꯥꯏꯗꯤ ꯃꯩ ꯐꯪꯕ ꯈꯣꯠꯄ ꯑꯗꯨꯒꯨꯝꯕꯀꯣ ꯑꯗꯨꯃꯥꯏꯅ ꯍꯥꯏꯗꯤ ꯀꯥꯟꯅꯕ ꯑꯗꯨꯝꯕ ꯈꯔꯕꯨꯗꯤ ꯐꯪꯉꯦ ꯑꯗꯨ ꯇꯥꯔꯁꯨ ꯃꯤꯒꯤ ꯂꯧꯐꯝ ꯀꯌꯥ ꯑꯃꯗꯤ ꯃꯥꯡꯈ꯭ꯔꯦ ꯑꯗꯨꯒ ꯍꯥꯏꯗꯤ ꯑꯩꯈꯣꯏꯒꯤ ꯊꯥꯏꯅꯒꯤ ꯂꯩꯖꯔꯝꯕ ꯏꯀꯣ ꯁꯤꯁꯇꯦꯝꯗ ꯀꯥꯏꯊꯔꯛꯄ ꯑꯗꯨꯒꯃꯥꯏꯅ ꯑꯗꯨꯒꯨꯝꯕꯁꯨ ꯑꯗꯨꯃꯥꯏꯅ ꯂꯥꯛꯈꯤꯌꯦ ꯑꯗꯣ ꯎ ꯊꯥꯏꯅ ꯍꯧꯖꯤꯛꯄꯗꯤ ꯅꯤꯡꯊꯤꯅꯗꯤ ꯑꯑꯣꯟꯕ ꯍꯥꯏꯕꯗꯨꯗꯤ ꯑꯣꯏꯔꯦ
ꯎꯝ ꯑꯗꯨꯅꯦꯩꯅꯅ ꯀꯣꯃ ꯍꯥꯏꯗꯤ ꯉꯥꯗꯣ ꯐꯥꯅꯕ ꯑꯃ ꯃꯇꯝꯗꯗꯤ ꯃꯥꯒꯤ ꯏꯟꯀꯝꯒꯨꯝꯕꯁꯦ ꯌꯥꯝꯅ ꯑꯗꯨꯝ ꯀꯥꯔꯛꯑꯝꯕꯅꯤꯅ ꯂꯩꯁꯦ
ꯑꯥ ꯑꯥ ꯑꯥ
ꯀꯩꯒꯨꯝꯕ ꯉꯥꯁꯦ ꯐꯥꯅꯗꯕꯗ ꯍꯥꯏꯗꯤ ꯉꯥꯃꯤ ꯑꯃ ꯑꯣꯏꯔꯒ ꯉꯥꯁꯦ ꯐꯥꯅꯗ꯭ꯔꯀꯥꯟꯗ ꯃꯣꯏꯁꯦ ꯑꯗꯨ ꯀꯩꯀꯩ ꯁꯤꯟꯐꯝꯒ ꯄꯥꯏꯒ ꯂꯩ ꯀꯥꯏꯅ ꯈꯔ ꯈꯪꯅꯤꯡꯕ
ꯑ ꯁꯤꯃꯥꯏꯅ ꯐꯥꯅꯗꯕ ꯃꯇꯝꯗꯗꯤ ꯀꯩꯅꯣ ꯇꯧꯋꯦ ꯁꯤꯟꯐꯝꯁꯦ ꯐꯥꯅꯕ ꯃꯇꯝꯗ ꯁꯤꯖꯤꯟꯅꯅꯤꯡꯉꯥꯏꯒꯤꯗꯃꯛꯇ ꯂꯨꯒꯨꯝꯕꯁꯨ ꯁꯥꯏꯌꯦꯕꯀꯣ ꯑꯗꯨꯗ ꯑꯗꯨ ꯋꯥ ꯑꯌꯥꯝꯕꯅ ꯂꯨ ꯊꯨꯝꯕꯗ ꯉꯥꯁꯦ ꯐꯥꯗ ꯇꯥꯔꯒꯗꯤ ꯂꯥꯡ ꯊꯥꯔꯒ ꯐꯥꯅꯕ ꯍꯥꯏꯗꯤ ꯊꯥꯡꯒꯗ ꯂꯩꯔꯤꯕ ꯃꯤꯁꯤꯡ ꯑꯌꯥꯝꯕꯅ ꯉꯥ ꯐꯥꯔꯒ ꯍꯤꯡꯕ ꯀꯩꯅꯣ ꯑꯣꯏꯇꯥꯔꯒꯗꯤ ꯀꯩꯅꯣ ꯇꯧꯋꯦꯕ ꯈꯨꯂꯥꯏꯁꯦ ꯂꯨ ꯊꯨꯝꯕ ꯃꯤꯅ ꯂꯨ ꯈꯛꯇꯪ ꯑꯗꯨꯝ ꯊꯨꯝꯗꯕ ꯂꯨ ꯂꯨꯁꯨ ꯊꯝꯕ ꯂꯥꯡꯁꯨ ꯊꯝꯕ ꯂꯣꯡꯊ꯭ꯔꯥꯏꯁꯨ ꯑꯗꯒꯤꯗꯤ ꯂꯣꯡ ꯊꯤꯟꯕ ꯀꯥꯏꯅ ꯀꯩꯅꯣ ꯌꯣꯠꯅ ꯁꯦꯝꯃꯒ ꯂꯣꯡ ꯀꯥꯏꯅ ꯂꯩꯌꯦꯕꯀꯣ ꯑꯗꯨꯒꯨꯝꯕꯗꯨꯅ ꯆꯔꯥꯡ ꯆꯥꯕꯤ ꯊꯤꯟꯕ ꯁꯨꯃꯥꯏꯅ ꯄꯣꯔꯣꯝꯒꯨꯝꯕ ꯀꯃꯟꯒꯨꯝꯕꯁꯦ ꯑꯁꯤꯁꯦ ꯌꯦꯡꯕ ꯊꯤꯕ ꯆꯠꯇꯣꯏꯅꯦꯕ ꯃꯍꯨꯝ ꯁꯥꯕ ꯑꯗꯨ ꯑꯗꯨꯃꯥꯏꯅ ꯇꯧꯕ ꯑꯗꯒꯤ ꯑꯌꯥꯝꯕꯅ ꯎꯝ ꯃꯥ ꯏ ꯐꯥꯕꯒꯤ ꯈꯨꯠꯂꯥꯏꯁꯤꯡꯁꯦ ꯌꯨꯝ ꯑꯃꯗ ꯃꯈꯜ ꯄꯨꯨꯅꯤꯡꯉꯥꯏꯒꯤ ꯊꯝꯕꯗꯣ ꯑꯃ ꯐꯥꯗ꯭ꯔꯀꯥꯟꯗ ꯑꯃ ꯍꯥꯏꯗꯤ ꯃꯇꯝ ꯃꯇꯝꯗꯨꯒꯤ ꯆꯥꯅꯒꯗꯕ ꯄꯣꯠ ꯄꯨꯊꯣꯛꯑꯒ ꯁꯨꯅꯤꯡꯉꯥꯏ ꯐꯥꯅꯤꯡꯉꯥꯏꯒꯤ ꯃꯤꯟꯁ ꯊꯤꯕꯗꯣ ꯑꯗꯨꯃꯥꯏꯅ ꯇꯧꯔꯒ ꯇꯧꯋꯦ ꯍꯥꯏꯇꯥꯔꯦ ꯑꯌꯥꯝꯕꯅ
ꯑꯣ ꯑꯗꯨꯅꯦ ꯎꯆꯦꯛ ꯑꯗꯣ ꯑꯩꯅ ꯑꯩꯈꯣꯏꯁꯦ ꯐꯤꯜꯋꯥꯛ ꯑꯣꯏꯕꯅꯤꯅ ꯑꯗꯨꯝ ꯁꯤꯗꯒꯤ ꯆꯠꯊꯣꯛ ꯆꯠꯁꯤꯟ ꯇꯧꯕꯁꯦ ꯈꯔ ꯌꯥꯝꯅ ꯚꯔꯥꯒꯨꯝꯕ ꯑꯗꯨꯝ ꯇꯤꯡꯃꯤꯕ ꯏꯆꯦ
ꯎꯝ ꯎꯝ ꯍꯣꯏ ꯂꯥꯞꯁꯨ ꯂꯥꯞꯄꯅꯤꯅ ꯋꯥ
ꯑ ꯑꯗꯨꯗ ꯑꯩꯅ ꯑꯩꯒꯤ ꯂꯤ ꯗꯇꯥꯁꯦ ꯈꯔ ꯐꯖꯅ ꯈꯣꯝꯅꯤꯡꯕꯒꯤꯁꯦ ꯑꯗꯥꯏꯗ ꯂꯩꯐꯝꯒꯨꯝꯕ ꯍꯥꯏꯕꯗꯤ ꯑꯩꯁꯦ ꯍꯞꯇꯥ ꯑꯃ ꯑꯣꯏꯔꯁꯨ ꯂꯩꯖꯈꯤ ꯀꯥꯏꯅ ꯍꯥꯏ ꯌꯥꯒꯗ꯭ꯔꯣ
ꯌꯥꯅꯤ ꯌꯥꯅꯤꯌꯦ ꯑꯗꯨꯏꯗꯤ ꯀꯔꯤꯝ ꯈꯜꯂꯨꯅꯣ ꯑꯩꯈꯣꯏꯗ ꯂꯩꯔꯁꯨ ꯌꯥꯅꯤꯌꯦ ꯑꯗꯨꯒ ꯑꯩꯒ ꯑꯗꯨꯝ ꯅꯪꯒꯤ ꯆꯠꯃꯤꯟꯅꯔ ꯒ ꯊꯤꯕ ꯌꯥꯕ ꯍꯪꯕ ꯌꯥꯕ
ꯎꯝ ꯍꯣꯏ ꯍꯥꯏꯗꯤ ꯏꯆꯦ ꯂꯩꯕꯒꯤ ꯑꯃꯨꯛ ꯑꯩꯅ ꯑꯣꯖꯥꯅ ꯍꯪꯉꯕ ꯃꯐꯝꯁꯦ ꯀꯔꯝꯕ ꯇꯧꯒꯦ ꯍꯥꯏꯩꯅꯅꯨꯡꯅꯥꯗ ꯑꯩꯅ ꯊꯥꯡꯒꯗ ꯑꯩꯈꯣꯏꯒꯤ ꯟ ꯂꯩ ꯑꯗꯨꯒꯤ ꯑꯗꯨꯅꯅ ꯍꯦꯟꯅꯁꯨ ꯅꯨꯡꯉꯥꯏꯒꯗꯕ ꯃꯥꯂꯦꯅ ꯑꯗꯨꯃꯥꯏꯅ ꯍꯥꯏꯐꯦꯠꯇ ꯍꯥꯏꯔꯝꯕꯅꯦꯕ
ꯑ ꯑꯥ
ꯑꯗꯨꯃꯥꯏꯅ ꯇꯧꯅꯤꯡꯉꯦꯅ ꯑꯣꯖꯥꯗ ꯑꯗꯨ ꯑꯗꯨ ꯏꯆꯦ ꯂꯩꯔꯝꯕꯒꯤ ꯈꯔ ꯏꯆꯦꯅ ꯋꯥꯕꯤ ꯇꯥꯔꯦ
ꯎ ꯀꯩꯁꯨ ꯀꯥꯏꯗꯦ ꯀꯩꯁꯨ ꯀꯥꯏꯗꯦ ꯁꯤꯕꯨ ꯋꯥꯕ ꯀꯧꯕ꯭ꯔꯣ ꯍꯥꯏꯗꯤ ꯈꯪꯅ ꯆꯥꯟꯅꯕꯒꯤ ꯃꯇꯦꯡ ꯉꯍꯥꯛ ꯄꯥꯡꯕꯁꯤꯕꯨ ꯑꯩꯅ ꯅꯣꯏꯒꯤ ꯃꯇꯅꯤ ꯍꯥꯏꯗꯤ ꯃꯇꯥꯡ ꯂꯥꯛꯄ ꯀꯥꯟꯗ ꯅꯠꯇ꯭ꯔꯣ ꯑ ꯑ ꯂꯩꯕ ꯒꯤ ꯅꯣꯏ ꯅꯣꯏꯒꯤ ꯃꯇꯥꯡꯗꯣ ꯆꯥꯟꯅꯕꯒꯤ ꯑꯩꯅ ꯑꯉꯝꯕ ꯃꯇꯦꯡ ꯄꯥꯡꯕ ꯀꯩꯁꯨꯝ ꯀꯥꯏꯗꯦ ꯁꯤꯕꯨꯗꯤ ꯑꯗꯨꯝ ꯂꯥꯛꯑꯣ ꯅꯪꯅ ꯂꯥꯛꯑꯝꯗꯥꯏꯗꯣ ꯏꯆꯦ ꯑꯩ ꯂꯥꯛꯇꯣꯔꯦ ꯈꯣꯠꯇꯣꯔꯦ ꯍꯥꯏꯗꯣ ꯑꯗꯨꯝ ꯍꯥꯏꯔꯛꯑꯒꯀꯣ
ꯎꯝ ꯍꯣꯏ ꯑꯗꯨꯅꯦ ꯏꯆꯦ ꯅꯣꯡꯃ ꯍꯥꯟꯅ ꯂꯥꯛꯑꯀꯥꯟꯗ ꯏꯆꯦ ꯍꯣꯏꯒꯤ ꯈꯨꯟꯒꯤ ꯃꯤꯒ ꯍꯥꯏꯗꯤ ꯋꯥꯔꯤ ꯀꯩꯀꯥ ꯈꯔ ꯁꯥꯟꯅꯅꯤꯡꯉꯦꯕ ꯑꯍꯕꯗ ꯂꯩꯇ꯭ꯔꯤꯀꯥꯟꯗ ꯍꯥꯏꯗꯤ ꯇꯥꯇꯥꯒꯨꯝꯕ ꯍꯥꯏꯁꯦ ꯑꯃꯨꯛ ꯑꯃꯈꯛꯇꯪꯗꯤ ꯑꯣꯏꯔꯣꯏꯗꯕꯅꯤꯅ ꯃꯌꯥꯝꯒꯤ ꯑꯌꯥꯕ ꯑꯃ ꯂꯧ ꯂꯄ ꯂꯥꯛꯅꯤꯡꯉꯦ ꯑꯗꯨ ꯃꯇꯨꯡꯗꯩꯗꯤ ꯑꯗꯨ ꯑꯗꯨꯝ ꯇꯅ ꯊꯅꯒ ꯀꯩ ꯀꯩ ꯈꯔ ꯆꯠꯃꯤꯟꯅꯃꯤꯟꯅꯔꯁꯦ
ꯍꯣꯏ ꯌꯥꯏꯌꯦ
ꯍꯣꯏ ꯍꯣꯏ ꯏꯆꯦ ꯑꯁꯤ ꯍꯥꯏꯔꯛꯀꯦꯅ ꯇꯧꯕꯅꯦ ꯏꯆꯦ ꯇꯨꯝꯕ ꯑꯗꯨꯝ ꯊꯨꯒꯥꯏꯕꯤꯔꯦ
ꯀꯩꯁꯨꯝ ꯀꯥꯏꯗꯦ ꯑꯩ ꯇꯨꯝꯅꯤꯡꯗꯦ ꯁꯨꯝ ꯍꯤꯞꯄꯒꯤ ꯋꯥꯅꯤ
ꯍꯣꯏ ꯍꯣꯏ ꯏꯆꯦ ꯌꯥꯝ ꯅꯨꯡꯉꯥꯏꯔꯦ ꯑꯗꯣ ꯁꯤ ꯑꯩꯅ ꯂꯥꯛꯑꯝꯗꯥꯏ ꯑꯗꯨꯝ ꯏꯆꯦꯗ ꯄꯥꯎ ꯐꯥꯎꯔꯛꯑꯒꯦ
ꯍꯣꯏ ꯍꯣꯏ ꯐꯥꯎꯔꯛꯑꯣ ꯐꯥꯎꯔꯛꯑꯣ
ꯍꯣꯏ ꯏꯆꯦ ꯑꯃꯨꯛ ꯊꯝꯃꯒꯦ
ꯑꯥ ꯑꯥ